ꯎꯝ ꯑꯩꯗꯣ ꯅꯥꯔꯝꯗꯥꯏꯅꯔ ꯀꯩꯅꯣ ꯈꯪꯗꯦ ꯏꯁꯥꯗꯣ ꯂꯣꯏ ꯊꯤꯟꯗꯣꯛꯏꯅꯦ
ꯐꯣꯇꯣ ꯌꯦꯡꯉ ꯂꯩꯕꯅꯤ ꯊꯥꯕ ꯌꯥꯕ ꯑꯐꯥꯎ ꯂꯩꯇꯦ
ꯅ ꯄꯨꯟꯁꯤꯗꯦ ꯐꯣꯠꯇꯣ ꯑꯃꯇꯥ ꯀꯞꯇꯕꯔꯣ ꯀꯔꯤꯅꯣ
ꯀꯥꯕꯗꯤ ꯃꯌꯥꯝ ꯂꯩꯕ ꯒ꯭ꯔꯨꯞꯇꯣ ꯑꯌꯥꯝꯕ
ꯑꯗꯣ ꯔꯥꯎꯝ ꯀꯣꯠꯂꯒ ꯊꯥꯔꯛꯑꯣ
ꯑꯩ ꯊꯥꯔꯛꯑꯀꯦ ꯅꯪ ꯑꯗꯨꯝ ꯊꯤꯔꯣꯏ ꯑꯩ
ꯑꯩ ꯌꯥꯗꯦ ꯑꯗꯨꯗꯤ
ꯌꯥꯏꯒꯩꯅꯣ ꯅꯪ ꯊꯤꯔꯣ ꯑꯗꯨꯗ ꯑꯗꯨꯗ ꯅꯪ ꯑꯗꯨꯝ ꯄꯥꯝ ꯄꯥꯝꯕ ꯑꯗꯨꯝ ꯈꯜꯂꯣ
ꯑꯁ
ꯁꯤꯅ ꯁꯤ ꯄꯥꯝꯕꯗꯤ ꯑꯩꯅ ꯈꯜꯂ ꯑꯗꯨꯝ ꯂꯩꯔꯣ ꯑꯗꯨ
ꯌꯥꯔꯣꯏꯍꯦ ꯑꯗꯨꯗꯤ ꯏꯃꯥꯟꯅꯕ ꯑꯃꯁꯨ ꯂꯩꯌꯦꯕꯀꯣ ꯃꯥꯁꯨꯀꯣ ꯑꯩꯈꯣꯏ ꯈꯨꯟꯗꯒꯤꯅꯦꯕ ꯃꯣꯏ ꯃꯃꯥꯟꯅꯕꯁꯤꯡꯗ ꯐꯣꯇꯣ ꯊꯥꯔꯛꯑꯒꯀꯣ ꯑꯩꯉꯣꯟꯗꯀꯣ ꯀꯅꯥꯅ ꯀꯅꯥ ꯐꯖꯒꯦ ꯈꯣꯠꯀꯦ ꯍꯟꯗꯣꯏꯅꯦꯕ ꯃꯥꯟꯅꯕꯁꯤꯡꯁꯨ ꯀꯩꯅꯣ ꯇꯧꯋꯦꯕ ꯆꯔꯥꯏ ꯇꯥꯡꯕ ꯉꯥꯛꯇꯅꯦꯕꯀꯣ ꯎꯝ ꯑꯩꯈꯣꯏ ꯕꯦꯁꯅꯦ ꯑꯗꯨ ꯑꯣꯏꯔꯁꯨ ꯍꯥꯏꯗꯤ ꯑꯍꯟ ꯌꯥꯝ ꯃꯥꯟꯕꯗꯣ
ꯑ
ꯑꯩꯅ ꯑꯁ ꯅꯃꯥꯟꯅꯕꯁꯤꯡꯗꯨꯣ ꯍꯜꯂꯨꯒ ꯂꯣꯏ ꯃꯥꯟꯈ꯭ꯔꯦ
ꯎꯝ
ꯃꯥꯅꯣꯉ
ꯑꯦ ꯑꯩꯁꯨ ꯇꯥꯡꯗꯤ ꯇꯥꯡꯉꯤ ꯑꯗꯨ ꯌꯥꯝ ꯄꯥꯛ ꯇꯥꯡꯕꯗꯤ ꯑꯣꯏꯗꯦ
ꯑꯩꯁꯨ ꯍꯥꯏꯗꯤ ꯁꯝꯗꯣ ꯂꯣꯏ ꯂꯧꯈꯠꯂꯗꯤ ꯇꯥꯡꯉꯦ ꯑꯗꯨ ꯑꯣꯏꯔꯁꯨ ꯂꯩꯗꯅ ꯅꯨꯄꯥꯗꯤ ꯁꯝꯗꯣ ꯁꯨꯃꯥꯏꯅ ꯍꯥꯏꯗꯣꯛꯑꯗꯤ ꯈꯔ ꯐꯩꯗꯅ ꯑꯗꯨ ꯑꯗꯨ ꯈꯨꯇꯥꯡꯗꯨ ꯅꯠꯇꯕ
ꯑꯦ ꯑꯩꯗꯤ ꯁꯝ ꯁꯡꯕꯅꯤꯅ ꯈꯪꯗꯦꯗ
ꯀꯩꯅꯣ ꯅꯪꯅ ꯁꯝ ꯁꯥꯡꯍꯜꯂꯤꯔꯣ
ꯁꯪꯏꯍꯤ
ꯀꯩꯒꯤꯅꯣ
ꯇꯅꯤ ꯑꯣꯔꯦ
ꯅꯪꯗꯤ ꯀꯔꯤꯒꯤ ꯁꯝ ꯁꯥꯡꯉꯤꯕ
ꯁꯪꯍꯟꯁꯤꯔꯥ ꯈꯟ ꯂꯤꯕꯅꯤ
ꯑꯁ ꯁꯝ ꯁꯥꯡꯕꯗꯣ ꯑꯩꯗꯤ ꯉꯥꯎꯁꯟꯅꯕ ꯑꯉꯥꯡ ꯃꯥꯜꯂꯕ
ꯅ ꯍꯥꯥꯛ ꯀꯅꯦꯗ ꯇꯂꯗꯤ ꯑꯃꯨꯛ ꯀꯥ ꯀꯛ ꯈꯤꯅꯤ ꯅꯍꯥꯟ ꯌꯥꯝ ꯁꯥꯟꯔꯛꯄꯅꯦ ꯑꯩ ꯃꯅꯤꯡꯒꯤ ꯁꯝꯁꯨ ꯂꯣꯏ ꯀꯥꯛꯊꯣꯛꯄꯤꯕꯩꯅꯦ ꯍꯧꯖꯤꯛꯇꯤ ꯃꯅꯤꯡꯒꯤ ꯁꯝꯗꯤ ꯇꯦꯜꯂꯦ ꯃꯃꯥ ꯉꯥꯛꯇꯅꯤ ꯁꯥꯡꯕ
ꯎꯝ ꯅꯪꯁꯨ ꯊꯥꯏꯅꯒꯤ
ꯎꯝ ꯑꯗꯨꯅꯦ ꯃꯅꯤꯡꯒ ꯃꯃꯥꯡꯒ ꯆꯞ ꯃꯅꯕꯅꯦꯕ
ꯎꯝ
ꯅꯣꯏ ꯅꯨꯄꯤꯈꯣꯏ ꯀꯔꯤ ꯍꯥꯏꯕ꯭ꯔꯥ ꯕꯨꯐꯀꯠ ꯍꯥꯏꯕ꯭ꯔꯥ ꯑꯗꯨ ꯇ꯭ꯔꯥꯏ ꯇꯧꯒꯦ ꯇꯧꯕꯅꯦꯕ
ꯑꯁ ꯂꯣꯏꯔꯦ ꯗꯅꯥ
ꯑꯗꯨ ꯑꯃꯛꯀ ꯁꯪꯍꯟꯕꯒꯤ ꯌꯥꯗ꯭ꯔꯕ
ꯅꯔꯨꯁꯥꯁꯟ ꯑꯗꯨ ꯑꯣꯏꯔꯦ ꯅꯨꯄꯤ ꯃꯁꯝ ꯁꯥꯡꯕꯁꯤꯡꯁꯦ ꯀꯃꯥꯏꯅ ꯇꯧꯔꯝꯒꯅꯤ
ꯑꯗꯨꯅꯦꯁ ꯑꯩꯁꯨ ꯄꯨꯜꯂ ꯊꯝꯃꯤ ꯍꯧꯖꯤꯛꯒꯤ
ꯑꯁꯗꯦ
ꯁꯝ ꯀꯠꯊꯣꯛꯑꯗꯤ ꯌꯥꯝ ꯅꯣꯏꯔꯅꯦꯕ
ꯑꯣ ꯀꯩꯅꯣ ꯁꯝꯀꯗꯤ ꯅ ꯑꯣꯏꯕ꯭ꯔꯣ
ꯃꯥꯏꯗꯣ ꯌꯥꯝ ꯀꯩꯅꯣ ꯇꯧꯔꯦꯕ ꯄꯣꯝꯔꯛꯑꯦꯕ
ꯍ ꯑꯩꯒꯤ ꯁꯝꯗꯨꯀꯣ ꯌꯥꯝꯃꯟꯕꯒꯤꯀꯣ ꯁꯥꯡꯕꯗꯣ ꯌꯥꯝ ꯋꯥꯏꯑꯦ ꯎꯝ
ꯑꯩ ꯑꯩ ꯏꯁꯇ ꯑꯗꯨꯅꯤꯌꯦ ꯁꯝ ꯁꯥꯡꯕ ꯑꯗꯨꯝ ꯄꯥꯝꯃꯦ ꯇꯦꯟꯕ ꯄꯥꯝꯗꯦ
ꯎꯝ ꯅꯨꯄꯤꯗꯔꯣ ꯅꯨꯄꯥꯗꯔꯣ
ꯅꯨꯄꯤꯗ
ꯑꯁ ꯂꯣꯏ ꯍꯥꯏꯌꯦ ꯑꯗꯨꯗꯣ
ꯌꯦꯡꯕꯗꯗꯤ ꯑꯗꯨꯝ ꯀꯩꯅꯣ ꯇꯦꯟꯕꯁꯨ ꯑꯗꯨꯝ ꯐꯖꯩꯌꯦꯕ ꯑꯗꯨꯕꯨ ꯑꯗꯨꯝ ꯁꯕꯅ ꯑꯗꯨꯝ ꯌꯦꯡꯕꯗ ꯏꯪ ꯇꯞꯄ ꯑꯗꯨꯝ ꯃꯥꯜꯂꯦꯗ
ꯑꯩꯗꯣ ꯑꯩꯗꯤꯀꯣ ꯁꯝ ꯁꯥꯡꯁꯨ ꯇꯦꯜꯂꯁꯨ ꯁꯝ ꯍꯥꯠꯀꯅꯤ ꯈꯪꯗꯦꯕ ꯑꯩꯗꯤ ꯎꯝ ꯑꯗꯣ ꯈꯨꯠꯅꯀꯣ ꯑꯗꯨꯝ ꯀꯩꯅꯣ ꯄꯥꯏꯔꯒ ꯑꯗꯨꯝ ꯁꯦꯝꯃꯒ ꯂꯣꯏꯔꯦ
ꯅꯠꯇ꯭ꯔꯒ ꯑꯃꯗ ꯂꯣ ꯑꯃꯗꯨ ꯂꯩꯗꯅ ꯅꯨꯄꯤ ꯅꯨꯄꯤ ꯃꯁꯝ ꯁꯥꯡꯕꯅꯤꯡ ꯄꯨꯛꯅꯤꯡ ꯇꯦꯟꯕ
ꯃꯃꯥꯡ ꯆꯍꯤꯗꯣ ꯑꯩꯗꯣ ꯁꯝ ꯌꯥꯝ ꯁꯥꯡꯉꯦꯕ ꯈ꯭ꯋꯥꯡ ꯌꯥꯎꯋꯦꯕꯀꯣ ꯑꯩꯒꯤ ꯁꯝꯗꯣ
ꯃꯅꯤꯅꯦ
ꯑꯗꯨꯒ ꯑꯗꯨꯒ ꯑꯩꯗꯣ ꯑꯩꯗꯤꯀꯣ ꯁꯥꯎꯅꯤꯡꯉꯗꯤ ꯁꯝꯅ ꯑꯗꯨꯝ ꯇꯥꯏꯅꯩꯌꯦꯕꯀꯣ ꯁꯝ ꯀꯛꯅꯤꯡ ꯀꯪꯅꯤꯡꯕ ꯐꯥꯎ ꯍꯕꯕꯨ ꯑ ꯏꯁꯧ ꯍꯦꯛ ꯂꯥꯡꯉꯗꯤꯀꯣ ꯑꯩꯗꯤ ꯀꯥꯇꯤ ꯄꯥꯏꯔꯒ ꯑꯗꯨꯝ ꯀꯛꯑꯦꯕ ꯏꯊꯟꯇ ꯑꯗꯨꯝ ꯄꯪꯀꯛꯇ ꯀꯛꯑꯦꯗꯤ
ꯎꯝ
ꯀꯛꯄꯅꯦꯕ ꯃꯃꯥꯡ ꯆꯍꯤꯗꯣ ꯑꯗꯣ ꯍꯧꯖꯤꯛꯇꯤ ꯑꯃꯨꯛ ꯁꯥꯡꯗ ꯑꯩꯒꯤ ꯁꯝ ꯌꯥꯝ ꯄꯨꯅꯗꯤ ꯁꯥꯡꯉꯦ ꯀꯃꯥꯏꯅ ꯇꯧꯕꯅꯣ ꯈꯪꯗꯦ ꯃꯃꯥꯡꯗꯒꯤꯗꯣ ꯀꯛꯑꯒ ꯄꯨꯟꯕꯐꯥꯎ ꯌꯥꯗꯕ
ꯇꯦꯟ ꯃꯅꯤꯈ꯭ꯔꯣ
ꯍꯣꯏ ꯏ ꯇꯦꯃꯟꯥꯟꯕꯒꯤ ꯄꯨꯟꯕꯐꯥꯎ ꯌꯥꯗꯕꯅꯦ ꯑꯗ
ꯑꯩ ꯅꯨꯄꯤ ꯃꯁꯝ ꯆꯅ ꯑꯗꯨꯝ ꯂꯩꯩꯔꯦ ꯐꯖꯩꯗ ꯈꯪꯗꯦ ꯗ ꯑꯗꯨꯝ ꯉꯥꯎꯋꯦ ꯑꯗꯨꯝ ꯎꯔꯤꯗꯤ
ꯑꯦꯁ ꯍꯣꯏ ꯅꯨꯄꯥ ꯂꯣꯏ ꯍꯥꯏꯌꯦ ꯑꯩꯅ ꯈꯪ ꯑꯩꯅꯀꯣ ꯑꯗꯨꯝ ꯑꯁ ꯅꯍꯥꯟꯒꯤ ꯀꯩꯅꯣꯗꯣ ꯏꯌꯥꯝꯕꯗꯣ
ꯎꯝ
ꯑꯗꯨꯅꯁꯨ ꯋꯥꯔꯤ ꯂꯩꯇꯕ ꯑꯗꯨꯒꯤ ꯃꯔꯝꯗ ꯋꯥꯔꯤ ꯁꯥꯗꯕ ꯋꯥꯣ ꯑꯗꯨꯒ ꯃꯥꯁꯨ ꯃꯁꯝ ꯁꯝ ꯁꯥꯡꯕ ꯄꯥꯝꯃꯦ ꯌꯥꯏꯌꯦ ꯁꯝ ꯁꯥꯡꯕꯅꯦ ꯑꯗꯨꯒ ꯐꯤ ꯁꯥꯕ ꯍꯩꯕꯒ
ꯎꯝ ꯑꯇꯣꯞꯄꯗꯤ ꯈꯪꯗꯦꯗ ꯑꯇꯣꯞꯄ ꯅꯨꯄꯥꯒꯤꯗꯤ ꯈꯪꯗꯦ ꯑꯩ ꯑꯗꯨꯃꯛꯇꯤ ꯑꯗꯨꯝ ꯁꯝ ꯁꯥꯡ ꯄꯥꯝꯃꯦ
ꯑꯈꯣꯏ ꯀꯣ ꯎꯝ ꯑꯈꯣꯏ ꯏꯄꯨꯈꯣꯏꯁꯨ ꯍꯥꯏꯌꯦ ꯑꯈꯣꯏ ꯕꯕꯥꯁꯨ ꯍꯥꯏꯌꯦ ꯑꯈꯣꯏ ꯕꯕꯥꯁꯨꯀꯣ ꯏꯃꯥꯒꯤꯁꯨ ꯁꯝꯗꯣ ꯀꯩꯅꯣ ꯌꯧꯔꯦ ꯑꯁ ꯃꯈ꯭ꯋꯥꯡ ꯍꯦꯜꯂꯦ ꯑꯗꯨ ꯑꯣꯏꯔꯁꯨ ꯀꯛ ꯀꯛꯇꯦꯕ ꯃꯥꯗꯣ ꯑꯈꯣꯏꯅꯅꯦ ꯍꯥꯏꯃꯟꯕꯒꯤꯅꯦ ꯏꯃꯥꯗꯣ ꯃꯁꯛ ꯇꯣ ꯀꯃꯥꯏ ꯇꯧꯒꯦ ꯌꯦꯡꯉꯣ ꯁꯝ ꯍꯥꯠꯄ꯭ꯔꯥ ꯌꯦꯡꯉꯣ ꯃꯁꯝꯒ ꯏꯐꯥ ꯐꯥꯒꯩ ꯐꯖꯕ꯭ꯔꯣ ꯑꯗꯨ ꯇꯧꯔꯒꯀꯣ ꯏꯄꯥꯗ ꯂꯥꯁꯇꯗꯤ ꯍꯣꯏ ꯍꯣꯏ ꯈꯔ ꯀꯛꯑꯣ ꯍꯥꯏꯌꯦ ꯑꯗꯣ ꯀꯛꯄꯤꯌꯨꯅꯦ
ꯅꯪ ꯐꯨꯕ ꯍꯥꯏꯔꯤꯁꯦ
ꯍꯥꯏꯕꯗꯤꯒꯣ ꯑꯈꯣꯏ ꯏꯃꯥꯖꯨꯀꯣ ꯃꯁꯝ ꯍꯥꯠꯀꯅꯤ ꯈꯪꯗꯦꯕꯀꯣ ꯃꯥꯖꯨꯒꯣ
ꯃꯥꯏ ꯅꯨꯄꯥ ꯑꯗꯨꯅꯦ ꯃꯥꯏ ꯅꯨꯄꯥꯅ ꯑꯁꯥꯡꯕ ꯄꯥꯝꯃꯗꯤ ꯁꯥꯡꯍꯜꯂꯣ ꯀꯩꯅꯣ
ꯏꯁ ꯋꯥꯕꯅꯦ ꯁꯝ ꯁꯥꯡꯕꯁꯨ
ꯎ ꯃꯥ ꯑꯣꯏꯒꯦꯔꯥ ꯀꯩ ꯑꯣꯏꯒꯦꯔꯥ
ꯃꯥꯒꯤ ꯃꯄꯨꯔꯣꯏꯕꯒꯤ ꯀꯩꯅꯣꯅꯤꯅꯦ ꯀꯨꯁꯤꯅꯤꯅꯦ
ꯏꯁ ꯂꯣꯏꯔꯦꯍꯦ ꯅꯪꯖꯨ ꯁꯝ ꯁꯥꯡꯕꯗꯤ ꯋꯥꯕꯗꯤ ꯋꯥꯕꯅꯦ ꯁꯝꯄꯨꯁꯨꯀꯣ ꯑꯅꯤ ꯁꯤꯖꯤꯟꯅꯗ꯭ꯔꯗꯤ ꯌꯥꯗꯦ
ꯎꯝ
ꯑꯩꯈꯣꯏꯗꯤ ꯁꯝ ꯂꯣꯏ ꯌꯥꯝꯃꯦꯕ ꯑꯩꯒꯤ ꯁꯝꯁꯨ ꯌꯥꯝ ꯌꯥꯝꯃꯦꯕꯀꯣ ꯎꯝ ꯁꯝꯗꯤꯀꯣ ꯌꯥꯝꯃꯒ ꯁꯥꯡꯕꯅ ꯍꯦꯟꯅ ꯐꯖꯕꯅꯦ ꯈꯤꯇꯪ ꯈꯤꯇꯪ ꯌꯥꯎꯔꯒꯀꯣ ꯁꯝ ꯁꯥꯡꯕꯗꯨꯅ ꯊꯤꯕꯨꯅꯦꯍ
ꯑꯩ ꯁꯝ ꯁꯥꯡꯕꯗꯤ ꯄꯥꯝ ꯑꯩꯁꯨ ꯑꯩ ꯁꯝꯗꯣ
ꯎꯝ
ꯁꯝ ꯁꯥꯡꯉꯒ ꯈꯣꯏꯕ ꯇꯣ ꯇꯧꯋꯦꯕ ꯑꯗꯨꯒꯤ ꯏꯁ ꯑꯩꯅ ꯇꯤꯡꯕ ꯂꯣꯢꯔꯥ ꯏꯁꯇ꯭ꯔꯦꯠꯇꯨ ꯄꯥꯝꯕ ꯈꯣꯏꯕ ꯁꯨꯄꯥꯝ ꯄꯥꯝꯗꯕ
ꯍꯟꯗꯛ ꯑꯗꯨ ꯑꯣꯏꯔꯗꯤꯀꯣ ꯍꯟꯗꯛꯁꯦ ꯀꯥꯡꯒꯤ ꯄꯔ ꯌꯥꯝ ꯂꯩꯕꯅꯦꯕꯀꯣ
ꯌꯥꯔꯦꯗ
ꯅꯪꯗꯤ ꯅꯣꯏꯗꯤ ꯁꯝ ꯈꯔ ꯇꯦꯟꯕꯅꯦꯅ ꯑꯗꯣ ꯍꯣꯡꯅ ꯄꯤꯔꯛꯀꯅꯤꯗ
ꯌꯥꯔꯦꯔꯦ ꯀꯅꯔꯦ
ꯑꯩ ꯑꯩꯁꯨꯦ ꯍꯟꯗꯛꯇꯣ ꯀꯩꯅꯣꯒꯨꯝꯕ ꯀꯦꯔꯥꯇꯤꯟꯒꯨꯝꯕ ꯇꯧꯊꯣꯛ ꯁꯤꯔꯗꯤ ꯈꯟꯕꯅꯦꯕ ꯑꯩꯗꯣ ꯈꯜꯂꯤꯀꯥꯟꯗ ꯄꯩꯁꯥꯗꯣ ꯍꯥ ꯍꯥꯟꯅ ꯀꯩꯅꯣ ꯇꯧꯔꯦ ꯂꯣꯏ ꯁꯤꯖꯤꯟꯅ ꯊꯣꯈꯔ꯭ꯦ
ꯁꯤꯦꯕꯤꯗꯧ ꯀꯩꯅꯩꯅꯣ
ꯇꯧꯔꯝꯕꯅꯦꯕ ꯑ ꯑꯩꯗꯤ ꯕꯖꯥꯔ ꯆꯠꯂꯗꯤ ꯌꯥꯗꯦꯕꯀꯣ ꯄꯩꯁꯥꯗꯣ ꯂꯣꯏ ꯂꯣꯏ ꯄꯨꯕꯅꯤꯅꯀꯣ ꯕꯖꯥꯔ ꯆꯠꯂꯗꯤ ꯌꯥꯗꯦ
ꯁꯪꯗꯦ ꯅꯣꯏ ꯅꯨꯄꯤꯁꯤꯡꯁꯦ ꯕꯖꯥꯔ ꯕꯖꯥꯔ ꯍꯦꯛ ꯆꯠꯂꯗꯤ ꯑꯗꯨꯝ ꯁꯦꯚꯤꯡ ꯇꯧꯕ ꯁꯣꯏꯕꯁꯨ ꯂꯣꯏ ꯁꯤꯖꯤꯟꯅꯩ
ꯑꯩꯗꯤ ꯈꯪꯗꯦ ꯑꯉꯥꯡ ꯃꯆꯥ ꯃꯆꯥꯒꯤꯀꯣ ꯄꯣꯠ ꯆꯩꯩ ꯎꯔꯗꯤꯀꯣ ꯄꯥꯝꯃꯦꯕ ꯂꯩꯅꯤꯡꯉꯦꯕꯀꯣ ꯑꯉꯥꯡꯒꯤ ꯄꯣꯠꯄꯗꯤꯦ
ꯅꯪꯒꯤꯁꯦ ꯀꯩꯅꯣꯝꯗꯤ ꯂꯩꯗ
ꯑꯗꯨ ꯀꯩꯅꯣ ꯇꯧꯋꯦ ꯏꯌꯥꯝꯕꯒꯤ ꯃꯆꯥꯁꯤꯡꯁꯤꯁꯨꯀꯣ ꯄꯣꯠ ꯑꯗꯨꯝ ꯂꯩꯅꯤꯡꯕ ꯑꯩꯗꯣ
ꯅꯪꯒꯤꯁꯦꯧ ꯑꯣꯏꯅꯤꯡꯕ ꯃꯥꯜꯂꯦ ꯇꯧꯔꯤꯁꯦ
ꯎꯝ ꯈꯪꯗꯦ ꯑꯗꯨ ꯑꯗꯨꯒꯤꯔꯗꯤ ꯈꯪꯗꯦ ꯑꯩ ꯍꯧꯖꯤꯛꯀꯤꯗꯤ ꯑꯣꯏꯅꯤꯡꯗꯦ ꯑꯗꯨ ꯑꯣꯏꯔꯁꯨ ꯑꯉꯥꯡꯗꯤ ꯌꯥꯝ ꯄꯥꯝꯃꯤ
ꯅꯪ ꯏꯁꯩ ꯀꯨꯏꯔꯔꯣꯏꯅꯦ
ꯈꯪꯗꯦ ꯑꯉꯥꯡ ꯑꯁꯨꯃꯥꯏ ꯍꯥꯏꯌꯦ ꯑꯈꯣꯏ ꯏꯕꯣꯛꯈꯣꯏꯁꯨꯀꯣ ꯑꯉꯥꯡ ꯄꯥꯝꯃꯗꯤ ꯊꯨꯅ ꯆꯦꯟꯕꯅꯦ ꯍꯥꯏꯌꯦ
ꯎꯝ ꯀꯨꯔꯔꯣꯏ ꯀꯨꯏꯔꯔꯣꯏ ꯑꯩꯅ ꯍꯥꯏꯔꯤꯁꯤꯅꯤꯅ ꯑꯩ ꯐꯣꯇꯣ ꯊꯥꯔꯛꯑꯣ ꯑꯩꯒꯠ ꯊꯥꯒꯠꯅꯕꯁꯇ
ꯅꯪꯒꯤ ꯐꯣꯇꯣ ꯍꯦꯛ ꯊꯥꯒꯠꯂꯣ
ꯁꯥꯒꯠꯂꯒ ꯀꯩꯅꯣ ꯀꯦꯞꯁꯟꯗ ꯏꯗꯣꯏꯗꯣ ꯈꯪꯉꯤꯗꯨꯣꯏꯅꯤ
ꯑꯁ ꯑꯩ ꯈꯪꯗꯦ ꯅꯍꯥꯟꯁꯨ ꯏꯌꯥꯝꯕꯒꯤ ꯃꯆꯥꯒꯤꯀꯣ ꯐꯨꯔꯤꯠ ꯑꯃꯒ
ꯈꯣꯡꯒ꯭ꯔꯥꯎ ꯑꯃꯒ ꯂꯩꯔꯒ ꯄꯤꯈꯤꯕꯅꯦꯕ ꯑꯗꯨ ꯑꯩ ꯑꯈꯪꯗ ꯑꯉꯥꯡ ꯃꯥꯒꯤ ꯎꯔꯗꯤꯀꯣ ꯑꯗꯨꯝ ꯂꯩꯅꯤꯡꯉꯦꯅ ꯈꯪꯗꯦ
ꯐꯔꯦꯅꯦ ꯀꯩꯅꯣ ꯑꯗꯨꯠ ꯄꯨꯛꯆꯦꯜ ꯀꯧꯒꯅꯤꯅꯦ
ꯑꯁ ꯏꯌꯥꯝꯕꯒꯤ ꯃꯆꯥ ꯑꯃ ꯃꯥꯗꯤꯀꯣ ꯀ꯭ꯋꯥꯇꯔ ꯆꯪꯒꯔꯦꯕꯀꯣ ꯀ꯭ꯋꯥꯇꯔꯗ ꯂꯩꯈ꯭ꯔꯦꯕ ꯑꯗꯨꯒꯤ ꯑꯩꯈꯣꯏꯒꯁꯦ ꯂꯣꯏ ꯀꯥꯞꯊꯣꯛꯄꯤꯅꯦ ꯐꯣꯟꯒꯁꯦ ꯄꯨꯡ ꯕꯥꯔꯣ ꯄꯨꯡ ꯑꯃ ꯐꯥꯎꯕ ꯌꯦꯡꯉꯥꯏ ꯄꯇ꯭ꯕ꯭ꯌꯥ
ꯀꯋ꯭ꯥꯇꯔ ꯍꯥꯏꯁꯦ ꯑꯁꯤꯗꯔꯣ ꯅꯠꯇ꯭ꯔꯥ ꯃꯄꯥꯟ ꯂꯝꯗꯔꯣ
ꯎꯝ ꯃꯄꯥꯟ ꯂꯝꯗ ꯍꯥꯟ ꯂꯩꯔꯝꯕꯅꯤ ꯍꯟꯗꯛꯇꯤ ꯑꯁꯤꯗ ꯂꯩꯌꯦ
ꯎꯝ ꯑꯗꯨꯝ ꯆꯠꯂꯣ ꯀꯩꯅꯣ ꯅꯅꯥꯑꯗꯤ ꯎꯇꯔꯗꯣ
ꯅꯛꯑꯦ ꯅꯛꯄꯨꯗꯤꯀꯣ ꯅꯛꯑꯦꯕꯀꯣ ꯑꯗꯨ ꯑꯣꯏꯔꯁꯨ ꯑꯁ ꯈꯪꯗꯦ ꯑꯉꯥꯡꯁꯨꯀꯣ ꯁ꯭ꯀꯨꯜ ꯍꯟꯗꯛꯅ ꯁ꯭ꯀꯨꯜ ꯀꯥꯕ ꯍꯧꯕꯅꯦꯕ ꯄꯀꯥꯁ ꯅꯔꯖꯔꯤꯅꯦꯦꯕꯒꯃꯥꯗꯣ
ꯑꯎ ꯑꯗꯨꯝ ꯀꯣꯏꯕ ꯑꯣꯏꯅ ꯆꯠꯂꯣ ꯀꯩꯅꯣ
ꯏꯊꯟꯗ ꯆꯠꯄ ꯇꯠꯂꯦ ꯑꯗꯨꯁꯨ ꯂꯧꯕ ꯂꯥꯛꯑꯣ ꯑꯥ ꯂꯧꯕ ꯂꯥꯛꯄꯤꯌꯣ ꯍꯥꯏꯔꯁꯨꯀꯣ ꯌꯥꯗꯧ ꯃꯥꯟꯗꯦ ꯊꯕꯛ ꯆꯤꯟꯕꯅꯤꯅꯥꯀꯣ
ꯎꯝ ꯊꯕꯣ ꯂꯩꯔꯝꯅꯤ ꯀꯩꯅꯣ ꯁꯟꯗꯦꯒꯨꯝꯕꯗ ꯆꯠꯂꯣ ꯀꯩꯅꯣ
ꯎꯝ ꯍꯟꯗꯛ ꯍꯟꯗꯛ ꯁꯟꯗꯦꯗꯤꯀꯣ ꯆꯔꯆ ꯆꯠꯅꯕ ꯍꯥꯏꯅꯈ꯭ꯔꯦ
ꯏꯁ ꯀꯅꯥ ꯀꯅꯥꯒ
ꯏꯃꯥꯟꯅꯕꯤꯒ ꯏꯃꯥꯟꯅꯕꯤꯒꯤ ꯃꯆꯦꯒ ꯑꯈꯣꯏ ꯑꯍꯨꯝ ꯀꯣ
ꯏ ꯃꯥꯟꯅꯕꯤ ꯍꯥꯏꯕꯕꯨ ꯅꯪ ꯈꯨꯟꯒꯤꯔꯣꯑꯣ
ꯎꯝ
ꯑꯩꯣꯏ ꯁꯦꯟꯇꯔ ꯆꯋꯥꯁꯇꯕ ꯁꯤꯗ ꯂꯩꯕ ꯏꯌꯥꯝꯕꯗꯨꯁꯨ ꯀꯧꯕꯅꯦꯕ ꯀꯩꯅꯣꯗꯣ ꯑꯗꯨꯁꯨ ꯀꯧꯕꯅꯦ ꯑꯗꯣ ꯃꯥꯁꯦ ꯃꯃꯥꯟꯅꯕꯗꯣ ꯇ꯭ꯔꯦꯅꯤꯡ ꯆꯠꯈ꯭ꯔꯦꯗꯅꯀꯣ ꯑꯗꯨꯒꯤ ꯃꯊꯟꯇ ꯆꯠꯄ ꯆꯠꯂꯦ ꯍꯥꯏꯌꯦ ꯃꯥꯗꯤ